ꯇ
ꯑ ꯇꯌꯦ
ꯑꯣ ꯑꯩꯗꯤ ꯌꯥꯗ꯭ꯔꯦ ꯑ ꯃꯣꯏ ꯁꯤ ꯌꯥꯗꯤ ꯌꯥꯕꯅꯦ ꯑꯗꯣ ꯑꯃꯨꯛꯃꯨꯛ ꯁꯨꯃꯥꯏꯅ ꯇꯧꯋꯦꯅ ꯍꯥꯏꯅꯕꯅꯦ ꯍꯣꯔꯦꯟ ꯑꯃꯨꯛ ꯌꯥꯕ꯭ꯔꯥ ꯌꯦꯡꯉꯒꯦ ꯅꯨꯄꯤꯒ ꯀꯣꯏꯕ꯭ꯔꯣ ꯅꯪꯕꯣ
ꯑ ꯀꯣꯢꯌꯥ ꯑꯗꯨꯝ ꯀꯣꯏꯕ ꯍꯥꯏꯁꯦ ꯑꯗꯨꯝ ꯁꯨꯇꯤ ꯂꯩꯔꯒ ꯑꯃꯨꯛ ꯋꯥꯔꯤ ꯁꯥꯟꯅꯕ ꯇꯪꯅꯦ
ꯑꯣ ꯀꯩꯁꯨ ꯀꯥꯏꯗꯦꯗ ꯀꯣꯏꯒꯗꯕꯅꯤ
ꯎꯝ ꯀꯩꯅꯣꯗ ꯂꯩꯔꯒ ꯑꯗꯨꯝ ꯀꯩꯅꯣ ꯀꯩꯅꯣ ꯆꯠꯇꯅ ꯑꯗꯨꯝ ꯇꯞꯅꯁꯨꯝ
ꯎꯝ
ꯁꯨꯡꯎꯗꯤ ꯎꯅꯗ꯭ꯔꯤ
ꯍꯣꯏ ꯀꯩꯝ ꯀꯥꯏꯗꯦ ꯀꯩꯝ ꯀꯥꯏꯗꯦ ꯅꯨꯄꯤ ꯁꯨꯝ ꯀꯣꯢ ꯀꯣꯢꯔꯣꯢ ꯗꯕꯅꯤ ꯂꯥꯏꯔꯤꯛꯇ ꯄꯥ ꯂꯩꯒꯗꯕꯅꯤ ꯀꯥꯏꯅ ꯑꯗꯨꯃꯥꯏꯅ ꯍꯥꯏꯒꯗꯕ ꯃꯤꯗꯨꯗꯤ ꯑꯩꯗꯤ ꯅꯠꯇꯦꯕ ꯀꯣꯏꯒꯗꯕꯅꯤ ꯂꯥꯡꯒꯗꯕꯅꯤ ꯑꯗꯨꯒ ꯏꯁꯥꯒꯤ ꯇꯧꯒꯗꯕꯗꯨꯁꯨ ꯈꯪꯒꯗꯕꯅꯤ
ꯌꯥꯝ ꯌꯥꯝ ꯃꯤ ꯑꯃ ꯀꯧꯔꯛꯇ ꯂꯥꯎꯒꯤꯒꯦ ꯂꯩꯍꯧꯕꯅꯦ ꯆꯠꯂꯣ ꯑꯃꯇ ꯑꯁꯥꯢ ꯆꯠꯂꯣ ꯍꯨꯢꯊꯨꯁꯤꯗꯤ ꯆꯠꯂꯣ ꯇꯥꯕꯔꯣ ꯏꯌꯥꯝꯕ
ꯌꯥꯅꯤ ꯌꯥꯅꯤ ꯃꯣꯏ ꯑꯗꯨꯝ ꯁꯦꯝꯗꯣꯛꯆ ꯁꯅꯤ
ꯉꯥꯎꯇꯔꯪ ꯐꯩꯇꯔꯪ ꯑꯃ
ꯃꯥꯥꯏ ꯆꯥꯛ ꯑꯌꯨꯛꯇꯅ ꯑꯩꯅ ꯆꯥꯛ ꯊꯣꯡꯕ ꯅꯨꯡꯗꯥꯡ ꯃꯅꯥ ꯊꯣꯡꯕ ꯑꯗꯨꯒꯤ ꯑꯣꯢꯔꯕ
ꯍꯟꯅꯗꯤ ꯍꯥꯏꯔꯣ ꯍꯥꯏꯔꯣ
ꯆꯥꯛꯈꯨꯝ ꯄꯨꯟꯕ ꯑꯗꯨꯗ
ꯎꯝ ꯍꯣꯏ ꯍꯣꯏ ꯑꯩꯁꯨ ꯗꯤ ꯑꯦꯝ ꯇꯝꯃꯤ ꯀꯥꯟꯗꯗꯤ ꯀꯥ ꯑꯃꯗ ꯑꯩꯈꯣꯏ ꯑꯍꯨꯝ ꯂꯩꯃꯤꯟꯅꯔꯝ ꯃꯤꯅꯤꯗ ꯑꯗꯨꯝ ꯄꯨꯂ ꯑꯗꯨꯝ ꯆꯃꯤꯟꯅꯅꯤ
ꯎꯝ
ꯍꯥꯟꯅꯗꯤ ꯅꯨꯄꯤ ꯑꯉꯥꯡ ꯀꯣꯏꯕꯁꯤ ꯅꯣꯏ ꯃꯇꯝꯗꯒ ꯀꯣꯏꯕꯁꯦ ꯌꯥꯝ ꯅꯧꯔꯤꯅ ꯈꯟꯅꯔꯝꯃꯤ
ꯎꯝ
ꯍꯧꯖꯤꯛꯀꯥꯟꯗꯤ ꯑꯉꯥꯡꯁꯤꯡꯁꯨ ꯐꯣꯟ ꯂꯣꯏ ꯄꯥꯏꯅꯔꯕꯅꯤꯅ ꯑꯗꯨꯝ ꯀꯩꯝꯇ ꯈꯟꯅꯗꯕꯗꯨ ꯑꯣꯏꯔ ꯃꯥꯜꯂꯦꯗ ꯌꯥꯅꯕꯩ ꯃꯑꯣꯡꯗꯀꯣ
ꯎꯝ
ꯅꯪꯁꯨ ꯎꯔꯝꯃꯅꯤꯗ ꯑꯗꯨꯝ ꯑꯉꯥꯡ ꯃꯆꯥ ꯃꯆꯥ ꯃꯌꯥꯝ ꯐꯣꯟ ꯄꯥꯏꯕ ꯍꯧꯖꯤꯛ ꯃꯇꯝ
ꯎꯝ ꯎꯔꯦ ꯌꯥꯝ
ꯑꯩꯗꯤ ꯐꯣꯟꯁꯦ ꯄꯥꯏꯔꯛꯄꯣꯟꯇꯦ ꯑꯗꯨꯏ ꯃꯇꯝ ꯇꯔꯥꯅꯤꯊꯣꯏ ꯂꯣꯏꯔ ꯄꯥꯏꯔꯛꯏꯅꯦ ꯑꯩꯗꯤ
ꯎꯝ
ꯏꯃꯥꯟꯅꯕꯒꯩꯅ ꯐꯣꯟꯗ ꯁꯥꯟꯅ ꯂꯩꯔꯅꯤ ꯑꯩꯅ ꯌꯦꯡꯗꯨꯔꯤꯕꯅꯤ
ꯎꯝ
ꯑꯩꯁꯨ ꯄꯥꯏꯔꯣꯏꯒꯦ ꯇꯧꯕꯗꯨ ꯉꯝꯗꯕ ꯐꯣꯟ ꯑꯗꯨꯝ
ꯑꯦ ꯄꯥꯏꯒꯗꯕꯅꯤ ꯄꯥꯏꯒꯗꯕꯅꯤ ꯑꯗꯨ ꯄꯥꯏꯗ꯭ꯔꯒꯗꯤ
ꯃꯦꯇ꯭ꯔꯤꯛ ꯇꯔꯥ ꯁꯨꯕ ꯊꯥꯛ ꯂꯣꯏꯕꯩꯗꯣ
ꯎꯝ
ꯑꯗꯨꯝ ꯄꯩꯁꯥ ꯑꯗꯨꯝ ꯇꯥꯟꯕ ꯍꯩꯌꯦꯕꯀꯣ ꯑꯩ ꯑꯗꯨ ꯑꯗꯨꯝ ꯇꯥꯟꯕꯒꯤ ꯑꯗꯨꯝ ꯄꯥꯏꯒꯤꯕꯗꯩ ꯑꯗꯨꯝ ꯆꯨꯒ꯭ꯔꯦ
ꯎꯝ ꯀꯔꯤ ꯀꯔꯤꯗ ꯇꯥꯜꯂꯤꯅꯣ ꯅꯪꯗꯤ
ꯑꯇꯣꯞꯄ ꯄꯩꯁꯥ ꯀꯥꯞꯊꯣꯛ ꯀꯥꯞꯁꯤꯟ ꯇꯧꯕꯒꯤ ꯑꯗꯨꯝ ꯐꯖꯅ ꯇꯥꯜꯂꯝꯃꯦ
ꯑꯥ
ꯊꯥꯗ ꯑꯗꯨꯝ ꯃꯥꯄꯜ ꯃꯈꯥꯏ ꯅꯤꯄꯥꯜ ꯑꯗꯨꯝ ꯐꯪꯉꯦ ꯍꯧꯖꯤꯛꯇꯤ ꯑꯃꯨꯛ ꯑꯗꯨꯝ ꯇꯣꯛꯈ꯭ꯔꯦ ꯑꯗꯨ ꯍꯧꯖꯤꯛ ꯑꯗꯨꯝ ꯇꯧ ꯌꯔꯤꯕꯅꯦ ꯑꯩ ꯄꯩꯁꯥ ꯑꯗꯨꯝ ꯄꯨꯒꯤꯕ ꯑꯩꯈꯣꯏ ꯃꯥꯒꯤ ꯃꯆꯦꯅ ꯈꯣꯏꯃꯥꯅ ꯑꯗꯨ ꯑꯗꯨꯝ ꯍꯧꯖꯤꯛꯄꯨꯗꯤ ꯇꯣꯛꯑꯦ
ꯑꯣ ꯑꯗꯨꯝꯕꯗꯣ ꯏꯃꯥꯟꯅꯕꯁꯨ ꯌꯥꯝ ꯇꯧꯅꯕꯅꯦ ꯑꯩꯗꯤ ꯇꯧꯗ꯭ꯔꯦ ꯑꯗꯨꯒꯨꯝꯕꯗꯤ
ꯎ ꯑꯗꯨ ꯇꯧ ꯌꯥꯝ ꯑꯗꯨ ꯕꯦꯡ ꯀꯩꯅꯣ ꯌꯥꯝ ꯆꯥꯝꯅꯤ ꯐ꯭ꯔꯤꯁ
ꯑꯣ ꯍꯣꯏ ꯍꯣꯏ ꯑꯗꯨꯃꯥꯏꯅ ꯌꯥꯝ ꯇꯧꯋꯦꯅ ꯍꯥꯏꯌꯦ ꯃꯣꯏꯗꯣ ꯑꯩꯈꯣꯏꯒꯤ ꯁꯦꯟ ꯄꯥꯏꯕ ꯃꯌꯥꯝꯒꯤ ꯀꯩꯅꯣ ꯇꯧꯅꯕ ꯊꯥꯗꯣꯛ ꯊꯥꯖꯤꯟ ꯇꯧꯅꯕꯒꯤ ꯅꯣꯏꯅ ꯃꯇꯦꯡ ꯄꯥꯡꯕꯒꯤ ꯋꯥꯅꯦꯕ ꯑꯗꯨꯗꯣ
ꯑꯥ ꯑꯗꯨ
ꯈꯪꯉꯤ ꯈꯪꯉꯤ ꯏꯃꯥꯟꯅꯕ ꯑꯩꯈꯣꯏ ꯁꯤꯗ ꯇꯝꯃꯤꯟꯅꯔꯝꯕ ꯃꯣꯏꯁꯨ ꯇꯧꯅꯕꯅꯦ
ꯎꯝ
ꯑ ꯃꯣꯏꯅꯁꯨ ꯑꯗꯨꯝ ꯍꯥꯏꯌꯦꯕ ꯑꯗꯨꯃꯥꯏꯅ ꯀꯩꯅꯣ ꯌꯥꯗꯕ ꯈꯣꯠꯇꯕ ꯌꯥꯝ ꯌꯎꯋꯦ ꯃꯥꯔꯛ ꯃꯥꯥꯔꯛꯇꯥꯅ
ꯎꯝ
ꯑꯗꯨꯅ ꯅꯨꯄꯤ ꯀꯣꯏꯔꯦꯅ ꯑꯩ ꯃꯥꯡꯉꯅꯤ ꯑꯗꯨ ꯇꯧꯔꯅꯤ ꯑꯗꯨꯃꯥꯏꯅ ꯀꯩꯝ ꯈꯜꯂꯨꯅꯨꯗ ꯍꯥꯏꯗꯤ ꯄꯤꯁꯛ ꯄꯤꯛꯏꯉꯩꯗꯒꯤ ꯑꯗꯨꯝ ꯅꯨꯡꯁꯤꯅꯔꯛꯄ ꯃꯌꯥꯝ ꯑꯃꯁꯨ ꯑꯗꯨꯝ ꯐꯖꯅ ꯊꯨꯡꯅꯔꯒ ꯅꯨꯡꯉꯥꯏ ꯌꯥꯏꯐꯅ ꯂꯩꯈꯤꯕꯁꯨ ꯌꯥꯎꯋꯤ ꯁꯤꯗꯤ ꯃꯤ ꯃꯤꯒꯤ ꯋꯥꯔꯤꯅꯦꯕ
ꯏꯟꯈꯠꯂꯛꯄ ꯃꯇꯝꯗ ꯋꯥꯈꯜ ꯐꯥꯊꯕ ꯉꯝꯍꯧꯗꯕꯒꯤ ꯈꯨꯗꯣꯡꯊꯤꯕ ꯊꯣꯛꯈꯤꯕꯁꯨ ꯑꯗꯨꯝ ꯃꯌꯥꯝ ꯌꯥꯎꯋꯤ
ꯎꯝ
ꯏꯁꯥꯅ ꯒ꯭ꯌꯥꯟ ꯇꯥꯔ ꯂꯣꯏꯔꯦꯗ ꯑꯩ ꯄꯨꯟꯁꯤꯒꯤꯗꯃꯛꯇ ꯑꯩ ꯁꯨꯃꯥꯏ ꯇꯧꯔꯗꯤ ꯑꯗꯨ ꯇꯧꯔꯅꯤ ꯑꯗꯨ ꯌꯥꯝ ꯍꯦꯟꯅ ꯂꯨꯅꯖꯨ ꯈꯟꯖꯜꯂꯨꯅꯨꯗ
ꯎꯝ
ꯑ ꯋꯥꯈꯜ ꯏꯪꯅ ꯑꯗꯨꯝ ꯇꯧꯕ ꯌꯥꯕꯅ ꯀꯔꯤꯅꯣ ꯌꯥꯗꯕꯅ ꯀꯔꯤꯅꯣ ꯈꯜꯂꯒ ꯑꯗꯨꯝ ꯅꯨꯡꯉꯥꯏꯅ ꯍꯤꯡꯉ ꯂꯣꯏꯔꯦ
ꯇꯝꯁ ꯇꯧꯕꯖꯦ ꯃꯉꯥ ꯁꯨꯕꯖꯦ ꯂꯣꯏꯔꯒ ꯑꯗꯨꯝ ꯆꯪꯉꯛꯇꯨꯏꯔꯣ ꯄꯩꯁꯥꯖꯦ
ꯋꯥꯠ ꯋꯥꯠꯂꯤꯗ ꯄꯩꯁꯥ ꯄꯩꯁꯥꯒꯤꯗꯤ ꯑ ꯃꯣꯏ ꯊꯕꯛ ꯄꯤꯔꯛꯈꯤꯅꯦꯕꯀꯣ
ꯑ ꯀꯌꯥꯔꯛ ꯇꯧ ꯑꯗꯨ
ꯑ ꯐꯣꯟꯖꯤꯗꯤ ꯑꯩ ꯉꯁꯥꯏ ꯍꯥꯏꯕꯗꯣ ꯃꯣꯏ ꯀꯨꯜꯂꯛꯇꯤ ꯇꯧ ꯍꯥꯏ ꯑꯗꯨ ꯂꯣꯏꯔꯒ ꯊꯕꯛ ꯑꯃ ꯄꯤꯔꯛꯀꯅꯤ ꯍꯥꯏꯕ
ꯑꯣ ꯑꯗꯨ ꯂꯣꯏꯔ ꯑꯗꯨꯝ ꯆꯪꯉꯛꯇꯨꯏꯔ ꯄꯩꯁꯥꯖꯦ
ꯑ ꯑꯗꯨ ꯂꯣꯏꯔꯒ ꯄꯩꯁꯥꯖꯦ ꯈꯔ ꯈꯔ ꯑꯗꯨꯝ ꯆꯪꯉꯀꯗꯕ ꯃꯥꯜꯂꯤ ꯑꯩꯖꯨ ꯑꯍꯥꯟꯕꯅꯤꯅ ꯐꯖꯅ ꯈꯪꯗ꯭ꯔꯤꯕ ꯑ ꯌꯦꯡꯉꯖꯤ ꯅꯪꯖꯨ ꯑꯍꯥꯟꯕꯅꯤ ꯑꯩꯖꯨ ꯑꯍꯥꯟꯕꯅꯤ ꯇꯥꯊꯣꯛ ꯇꯥꯁꯤꯟ ꯇꯧꯔꯒ ꯀꯃꯥꯏ ꯇꯧꯕꯅꯣꯗꯨ ꯌꯦꯡꯉꯁꯤ ꯍꯥꯏꯗꯤ ꯁꯤ ꯁꯤꯒꯨꯝꯕ ꯂꯥꯏꯟꯖꯦ ꯀꯨꯏꯅꯖꯨ ꯀꯩꯁꯨ ꯂꯥꯛꯑꯣꯏꯕ ꯁꯤꯖꯦ ꯀꯩꯅꯣꯗ ꯑꯩꯈꯣꯏꯒꯤ ꯂꯣꯟꯖꯤ ꯑꯦ ꯑꯥꯏꯗ ꯀꯩꯗ ꯍꯥꯞꯅꯕꯒꯤ ꯇꯧꯔꯤꯅꯦꯕ ꯃꯣꯏꯖꯦ ꯑꯗꯨꯅ ꯑꯗꯨꯝ ꯃꯇꯝ ꯆꯨꯞꯄ ꯂꯩꯒꯗꯕ ꯅꯠꯇꯦ ꯃꯇꯝ ꯈꯔ ꯃꯣꯏ ꯁꯤ ꯃꯌꯥꯝꯖꯤ ꯈꯣꯝꯒꯠꯂꯒ ꯍꯥꯞꯆꯟꯒ꯭ꯔꯒ ꯂꯣꯏꯔꯦꯕ
ꯎꯝ
ꯌꯥꯔꯤ ꯀꯥꯟꯁꯤꯗ ꯑꯗꯨꯝ ꯀꯥꯟꯅꯕ ꯈꯔ ꯂꯧꯍꯧꯕꯒꯤ ꯋꯥꯅꯤꯗ
ꯎꯝ
ꯍꯧꯖꯤꯛ ꯃꯩꯇꯩ ꯃꯌꯦꯛꯀꯤ ꯍꯥꯞꯆꯟꯅꯕꯒꯤ ꯌꯥꯝ ꯀꯟꯅ ꯇꯧꯔꯤꯗꯅ ꯃꯌꯥꯝ ꯑꯃ ꯑꯗꯨ ꯁꯤ ꯃꯌꯥꯝꯖꯤꯒꯤ ꯃꯣꯏꯖꯨ ꯈꯣꯝꯒꯠꯄꯩ ꯋꯥꯅꯤꯗ
ꯁꯤ ꯇꯥꯛꯂꯛꯄ ꯏꯌꯥꯝꯕ ꯑꯃꯗꯨꯅ ꯍꯥꯏꯌꯦꯕꯀꯣ ꯑꯗꯨꯝ ꯍꯞ ꯍꯞꯇꯥꯗ ꯑꯗꯨꯝ ꯂꯧꯊꯣꯛꯄ ꯌꯥꯅꯤꯒꯨꯝꯕ ꯍꯥꯏꯑꯕ ꯃꯥꯅ ꯑꯍꯨꯝ ꯑꯍꯨꯝ ꯃꯈꯥꯏ ꯑꯗꯨꯝ ꯐꯪꯅꯤ ꯍꯞꯇꯥꯗ ꯑꯗꯨꯝ ꯂꯧꯊꯣꯛꯄ ꯌꯥꯅꯤ
ꯑꯣ ꯍꯥꯏꯌꯦ ꯑꯗꯨꯃꯥꯏꯅ ꯑ ꯑꯩ ꯉꯁꯥꯏ ꯑꯁꯣꯝꯗꯒꯤ ꯏꯌꯥꯝꯕ ꯑꯃꯁꯨ ꯋꯥꯔꯤ ꯁꯥꯟꯅꯩꯑꯕ ꯃꯥꯖꯨ ꯑꯅꯧꯕꯅꯦꯅꯀꯣ
ꯑꯥ
ꯑ ꯃꯥꯅꯁꯨ ꯑꯗꯨꯝ ꯃꯣꯏ ꯃꯃꯥꯟꯅꯕꯉꯩꯅ ꯍꯞꯇꯥꯒꯤ ꯂꯧꯊꯣꯛꯄ ꯊꯥꯒꯤ ꯂꯧꯊꯣꯛꯄ ꯑꯗꯨꯝ ꯌꯥꯏꯅ
ꯑꯈꯣꯏ ꯏꯃꯥꯟꯅꯕ ꯑꯃ ꯃꯥꯗꯤ ꯃꯃꯥꯡꯗꯩ ꯇꯧꯔꯛꯄꯅꯦꯕ ꯑꯗꯣ ꯃꯥꯗꯤ ꯈꯔ ꯐꯖꯅ ꯇꯧꯕ ꯃꯥꯜꯂꯦꯕ ꯃꯃꯥꯡꯗ ꯃꯥꯗꯣ ꯀꯨꯟꯅꯤꯄꯥꯟꯃꯨꯛ ꯐꯪꯍꯧꯋꯦꯅ ꯍꯥꯏꯑꯕ
ꯑꯣ
ꯑꯗꯨꯝ ꯊꯕꯛꯄꯨꯗꯤ ꯑꯗꯨ ꯁꯨꯃꯥꯏꯅ ꯋꯥꯔꯤ ꯁꯥꯕ ꯈꯣꯠꯄꯁꯤꯕꯨꯗꯤ ꯋꯥꯔꯅꯤꯀꯣ ꯈꯔ ꯑꯗꯨꯝ ꯃꯤ ꯑꯍꯥꯟꯕꯒꯤ ꯑꯣꯏꯕꯩꯒꯀꯣ ꯑꯗꯨ ꯅꯠꯇꯕꯤꯗ ꯉꯁꯥꯏꯒꯤ ꯃꯣꯏꯅ ꯑ ꯀꯩꯅꯣꯝꯃ ꯏꯔ ꯄꯤꯔꯛꯑꯅꯤ ꯑꯗꯨꯗꯣ ꯑꯩꯈꯣꯏꯅ ꯀꯣꯟꯊꯣꯛꯇ ꯁꯦꯝꯃꯒ ꯃꯗꯨꯗꯨ ꯊꯥꯒꯠꯈꯤꯕ ꯑꯗꯨꯗꯤ ꯀꯩꯁꯨ ꯌꯥꯝ ꯂꯨꯕ ꯑꯣꯏꯗꯦꯗꯅ ꯑꯗꯒꯤ ꯑꯃꯅ ꯃꯣꯏꯅ ꯑꯏꯕ ꯑꯃꯒ ꯈꯣꯟꯖꯦꯜ ꯑꯃꯒ ꯄꯨꯟꯅ ꯄꯤꯔꯛꯑꯅꯤ ꯑꯗ ꯑꯏꯕꯗꯨꯒ ꯈꯣꯟꯖꯦꯜꯗꯨꯒ ꯆꯥꯟꯅꯔꯤꯕ꯭ꯔꯥ ꯌꯦꯡꯉ ꯅꯤ ꯆꯥꯟꯅꯗ꯭ꯔꯒꯅ ꯑꯩꯈꯣꯏꯅ ꯑꯃꯨꯛ ꯏꯔꯒ ꯑꯃꯨꯛ ꯊꯥꯒꯠꯄꯤꯈ꯭ꯔꯅꯤ ꯑꯗꯨꯃꯥꯏꯅ ꯇꯧꯕꯩ ꯋꯥꯅꯦꯕ ꯁꯤꯒꯤ ꯑꯍꯨꯝꯁꯤ ꯈꯛꯇꯅꯦꯕ ꯃꯣꯢ ꯍꯥꯏꯁꯦ ꯃꯁꯤ ꯀꯩꯁꯨ ꯂꯨꯕ ꯊꯕꯛꯇꯤ ꯑꯣꯏꯗꯦꯗꯅ ꯑꯗꯨꯃꯥꯏꯅ ꯇꯧꯔ ꯂꯣꯏꯔꯦꯗ ꯇꯥꯟꯅꯔꯒ ꯑꯗꯨꯝ
ꯎꯝ
ꯁꯤ ꯊꯕꯛꯁꯤ ꯑꯗꯨꯝ ꯀꯩꯅꯣ ꯂꯣꯏꯔꯒꯁꯨ ꯑꯗꯨꯝ ꯇꯨꯡ ꯀꯣꯏꯅ ꯑꯗꯨꯝ ꯈꯪꯅꯍꯧꯔꯁꯨ ꯌꯥꯔꯦ ꯑꯩꯈꯣꯏ ꯑꯩꯈꯣꯏꯒꯤ ꯑꯁꯣꯝ ꯃꯥꯏꯀꯩꯗꯁꯨ ꯑꯣꯏꯕꯅꯤꯅ
ꯌꯥꯝ ꯄꯨꯡ ꯀꯌꯥ ꯀꯌꯥꯗꯪꯗꯤ ꯑꯌꯨꯛ ꯅꯨꯡꯊꯤꯟꯗꯤ ꯍꯥꯡꯒꯗ꯭ꯔꯥ
ꯑꯥ ꯍꯥꯡꯉꯦ ꯍꯥꯡꯉꯦ ꯑꯗꯨꯝ ꯍꯥꯡꯉꯦ ꯑꯩ ꯍꯧꯖꯤꯛꯇꯤ ꯑꯗꯨꯝ ꯍꯥꯡꯉꯦ
ꯎꯝ
ꯅꯪ ꯄꯨꯡ ꯀꯌꯥꯗꯒꯤ ꯀꯌꯥꯐꯧ ꯍꯥꯡꯉꯤ
ꯑꯩ ꯑꯌꯨꯛꯀ ꯅꯨꯃꯤꯗꯥꯡꯁꯨ ꯑꯗꯨꯝ ꯍꯥꯡꯗꯤ ꯍꯥꯡꯉꯦ ꯂꯝ ꯁ꯭ꯋꯥꯏ ꯑꯗꯨꯝ ꯂꯥꯡꯉꯦꯕ ꯑꯗꯨꯅ ꯑꯌꯨꯛꯇꯒꯨꯝꯕ ꯌꯥꯝ ꯑꯌꯨꯛꯇ ꯇꯧꯕꯕꯨ ꯄꯥꯝ ꯍꯧꯖꯤꯛ ꯍꯧꯖꯤꯛꯁꯨ ꯀꯩꯅꯣ ꯇꯧꯔꯤ ꯀꯟꯅ ꯂꯥꯡꯕ ꯍꯧꯔꯛꯑꯦ
ꯑꯣ ꯑꯌꯨꯛ ꯄꯨꯡ ꯀꯌꯥ ꯑꯗꯨꯋꯥꯏꯗ ꯍꯧꯒꯠꯀꯦ
ꯄꯨꯡ ꯃꯔꯤ ꯗꯨꯝ ꯍꯧꯒꯠꯂꯦ ꯑꯗꯨ꯭ꯋꯥꯏꯗꯒꯤ
ꯑꯣ ꯏꯁ ꯌꯥꯝ ꯉꯟꯅ ꯍꯧꯒꯠꯂꯦꯅꯦ ꯑꯗꯨꯗꯤ
ꯎꯝ
ꯅꯨꯃꯤꯗꯥꯡꯗꯤ ꯄꯨꯡ ꯀꯌꯥ ꯑꯗꯨꯋꯥꯏꯗ ꯌꯥꯒꯦ ꯍꯥꯏꯗꯤ ꯃꯤ ꯂꯥꯡꯕꯗꯣ ꯄꯨꯡ ꯀꯌꯥ ꯑꯗ꯭ꯋꯥꯏꯐꯥꯎ ꯂꯥꯡꯉꯤ ꯅꯨꯃꯤꯗꯥꯡꯁꯦ
ꯅꯨꯡꯗꯥꯡꯗꯤ ꯗꯨꯝ ꯐꯖꯅ ꯂꯥꯡꯏ ꯄꯨꯡ ꯇꯔꯥ ꯑꯗꯨꯋꯥꯏꯗꯩ ꯈꯔ ꯈꯔ ꯆꯤꯛꯂꯤ ꯆꯤꯛꯂꯤ ꯇꯧꯕ ꯍꯧꯔꯛꯑꯅꯤ ꯂꯥꯎ ꯅꯔꯛꯄ ꯌꯥꯎꯋꯤ ꯒꯦꯝ ꯁꯥꯟꯅꯕꯒꯤ ꯃꯨꯠ
ꯇꯔꯥ ꯑꯗꯨꯗꯤ ꯑꯩꯈꯣꯏ ꯁꯤꯗꯗꯤ ꯆꯥꯛ ꯇꯣꯛꯄꯗꯕꯨ ꯉꯥꯏꯅꯔꯤꯗ
ꯎꯝ
ꯑꯩꯈꯣꯏ ꯁ꯭ꯋꯥꯏꯗ ꯇꯨꯝꯅꯔꯤꯁꯤ ꯄꯨꯡ ꯑꯃ ꯑꯅꯤ ꯑꯗꯨꯋꯥꯏꯗ ꯉꯥꯛꯇꯅꯦꯕ
ꯎꯝ
ꯅꯪ ꯄꯨꯡ ꯀꯌꯥꯗ ꯇꯣꯡꯒꯦ
ꯑꯩ ꯄꯨꯡ ꯇꯔꯥ ꯃꯃꯥꯡ ꯇꯨꯝꯃꯦ ꯏꯌꯥꯝ
ꯑꯣ ꯌꯥꯏꯌꯦ ꯑꯌꯨꯛꯀꯨꯝꯕ ꯑꯗꯨꯝ ꯌꯥꯅꯤꯗ ꯍꯥꯏꯗꯤ ꯁꯤ ꯑ ꯁꯨꯃꯥꯏꯅ ꯐꯣꯟ ꯇꯧꯕꯁꯦ ꯏꯕꯥꯅꯤ ꯃꯔꯤ ꯃꯔꯤꯗꯒꯤ ꯀꯩꯁꯨ ꯍꯦꯟꯅ ꯌꯥꯔꯝꯃꯣꯏꯕ ꯑꯗꯨꯅ ꯃꯔꯤꯈꯛ ꯐꯪꯕꯗꯨꯗꯤ ꯑꯗꯨꯝ ꯃꯇꯝ ꯀꯥꯏꯊꯣꯛꯑꯒ ꯑꯗꯨꯝ ꯌꯥꯅꯤꯗ ꯑꯌꯨꯛꯄꯨ ꯑꯣꯢꯔꯁꯨ ꯨꯅꯨꯡꯗꯥꯡꯕꯨ ꯑꯣꯢꯔꯁꯨ ꯈꯔ ꯆꯤꯛꯄ ꯇꯥꯟꯖꯥ ꯑꯃ ꯌꯦꯡꯉꯒ ꯍꯥꯏꯅꯔꯒ ꯑꯗꯨꯝ ꯌꯥꯏꯗꯅ
ꯎꯝ ꯌꯥꯏ ꯌꯥꯏ
ꯀꯔꯤ ꯀꯗꯥꯏꯋꯥꯏꯗ ꯇꯝꯃꯤꯅꯣ ꯅꯪꯅ
ꯃꯣꯏ ꯑꯦꯔꯣꯄ꯭ꯂꯦꯟ ꯑꯁ ꯁꯣꯏꯒ꯭ꯔꯦ
ꯍ ꯀꯩꯁꯨ ꯀꯥꯏꯗꯦ ꯀꯩꯁꯨ ꯀꯥꯏꯗꯦ
ꯑꯗꯨ ꯃꯅꯥꯛ ꯇꯝꯃꯤ ꯏꯌꯥꯝꯕ ꯑꯗꯨꯒꯤ ꯅꯥꯀꯟ ꯅꯥꯀꯟꯒꯤ ꯂꯥꯏꯔꯛꯇ ꯆꯪꯉ
ꯑꯣ ꯏꯃꯥꯟꯅꯕ ꯑꯃꯁꯨ ꯇꯝꯃꯝꯕꯅꯦ ꯑꯗꯨꯗ ꯀꯨꯢꯔꯦ ꯐꯩ ꯐꯩꯌꯦ ꯑꯗꯨ ꯇꯝꯃꯤꯗꯣ ꯌꯥꯝ ꯐꯩ ꯑꯗꯨꯒꯤ ꯂꯝꯕꯤꯗꯨꯗꯤ ꯌꯥꯝ ꯇꯣꯏꯅ ꯐꯥꯎꯋꯦ ꯑꯩꯈꯣꯏ ꯁꯤꯗꯒꯤ ꯂꯥꯛꯄꯗ ꯑꯩꯈꯣꯏꯒꯤ ꯑꯗꯣꯝ ꯂꯥꯏꯟꯗ ꯋꯥꯛꯀꯤꯡꯒꯨꯝꯕ ꯑ ꯁꯨꯝ ꯂꯥꯛꯄꯁꯦ
ꯑ ꯌꯥꯝꯕ
ꯑꯗ ꯑꯗ ꯁꯤꯗꯒꯤꯗꯤ ꯑꯗꯣꯝ ꯅꯥꯀꯟꯗ ꯐꯥꯎꯗꯣꯛꯄꯗꯨꯅ ꯌꯥꯝ ꯅꯛꯄ ꯍꯦꯜꯂꯦꯕ ꯑꯗꯨ ꯐꯥꯎꯗꯣꯛꯑꯒ ꯑꯗꯨꯝ ꯌꯥꯝ ꯇꯣꯏꯅ ꯐꯥꯎꯗꯣꯛꯏ ꯅꯣꯏ ꯑꯗꯨꯒꯤ ꯁꯨꯃꯥꯏꯅ ꯂꯝꯕꯤ ꯁꯨꯃꯥꯏꯅ ꯂꯝꯕꯤꯗꯒꯤ ꯊꯧꯖꯤꯜꯂꯀꯥꯟꯗ ꯈꯤꯇꯪ ꯃꯅꯨꯡ ꯆꯪꯁꯤꯜꯂꯀꯥꯟꯗ ꯁꯨꯃꯥꯏꯅ ꯂꯩꯔꯛ ꯊꯦꯛꯐꯝꯗ ꯀꯩꯅꯣ ꯌꯣꯟꯐꯝ ꯂꯩꯗꯅ ꯑꯥ ꯑꯗꯨꯋꯥꯏꯒꯗꯣ ꯌꯥꯝ ꯇꯣꯏꯅ ꯂꯥꯛꯑꯦ
ꯎꯝ
ꯃꯇꯝꯁꯦ ꯈꯪꯍꯧꯗꯕꯅꯤ ꯁꯨꯝ ꯍꯧꯖꯤꯛ ꯃꯇꯝꯗꯒꯤ ꯑꯗꯨꯝ ꯅꯪꯒꯤ ꯑꯣꯏꯔꯤꯕ ꯆꯍꯤ ꯃꯇꯥꯡꯁꯤ ꯈꯔ ꯈꯔ ꯑꯗꯨꯝ ꯍꯣꯠꯅꯧꯕ ꯇꯞꯅ ꯇꯞꯅ ꯃꯈꯣꯡ ꯁꯦꯡꯅꯕꯀꯣ ꯅꯪꯅ ꯇꯝꯖꯔꯤꯕ ꯍꯤꯔꯝꯗꯨꯗ ꯃꯈꯣꯡ ꯁꯦꯡꯅꯕ ꯍꯣꯠꯅꯧ
ꯍꯨꯏ ꯏꯌꯥꯝꯕ ꯑꯗꯨ ꯑꯌꯨꯛ ꯉꯟꯇꯥꯥꯁꯦ ꯂꯦꯛ ꯄꯥꯒꯦꯅ ꯑꯗꯨꯝ ꯉꯟꯅ ꯍꯧꯒꯠꯆꯕ ꯑꯗꯨ ꯐꯣꯟꯁꯤꯅ ꯍꯦꯛꯇ
ꯑꯥ ꯍꯣꯏ ꯑꯗꯨꯗꯤ ꯎꯝ ꯃꯤ ꯈꯨꯗꯤꯡꯃꯛꯇ ꯅꯥꯕ ꯂꯩꯏꯅꯥꯅꯦ ꯍꯥꯏꯇꯔꯦ
ꯎꯝ
ꯑꯗꯨ ꯅꯁꯥꯅ ꯈꯔ ꯉꯝꯅꯕ ꯍꯣꯠꯅ ꯇꯥꯔꯦ ꯃꯦꯗꯤꯇꯦꯁꯟꯒꯨꯝꯕ ꯇꯧꯕ ꯍꯩꯕ꯭ꯔꯣ
ꯇꯧꯗꯦ ꯑꯝꯇ
ꯑꯣ ꯑꯗꯨꯒꯨꯝꯕ ꯇꯧꯕ ꯍꯩꯔꯒꯗꯤ ꯌꯥꯝ ꯐꯩꯌꯦ
ꯑꯗꯨꯝ ꯂꯥꯏꯔꯤꯛ ꯄꯥꯏꯔꯤꯉꯩꯗꯁꯨ ꯋꯥꯈꯜ ꯑꯃꯗ ꯍꯦꯛꯇ ꯑꯣꯟꯈꯤꯕ
ꯎꯝ ꯑꯗꯨ ꯅꯪꯅ ꯉꯝꯖꯔꯒꯗꯤ ꯑ ꯃꯇꯝ ꯈꯔ ꯀꯩꯅꯣ ꯇꯧꯔꯣ ꯑꯣꯐ ꯂꯥ ꯀꯩꯅꯣꯝꯃ ꯊꯝꯃꯣ
ꯎꯝ
ꯑꯗꯨꯒ ꯈꯤꯇꯪ ꯂꯥꯞꯅ ꯊꯝꯈꯨꯔꯣ ꯃꯣꯟ ꯃꯈꯥꯗꯔ ꯀꯩꯅꯣꯝꯃ ꯑꯗꯨꯒ ꯄꯨꯡ ꯑꯃ ꯄꯨꯡ ꯌꯥꯝꯅꯗꯤ ꯅꯪ ꯉꯝꯗ꯭ꯔꯤꯕꯅꯤꯅ ꯌꯥꯝꯅꯗꯤ ꯇꯧꯔꯨꯒꯤꯅꯣꯕ ꯄꯨꯡ ꯑꯃ ꯍꯥꯏꯔꯣꯀꯣ ꯄꯨꯡ ꯑꯃꯁꯤꯗꯤ ꯑꯩ ꯐꯖꯅ ꯄꯨꯛꯅꯤꯡ ꯆꯪꯅ ꯄꯥꯔꯒꯦ ꯃꯁꯤ ꯁꯣꯛꯑꯔꯣꯏꯒꯦꯅ ꯄꯨꯡ ꯑꯃꯗꯨꯈꯛ ꯉꯝꯅꯕ ꯍꯥꯟꯅ ꯍꯣꯠꯅꯒꯣꯕ
ꯍꯣꯏ ꯏꯌꯝꯕ